ꯑ
ꯍꯜꯂꯣ ꯍꯜꯂꯣ ꯍꯜꯂꯣ ꯅꯨꯡꯉꯥꯏꯕꯤꯔꯤꯕꯣ ꯍꯣꯏ ꯆꯟꯕꯨ
ꯎꯉꯥꯏꯕꯅ ꯂꯣꯏꯔꯦ ꯅꯪ ꯗꯨꯕꯥꯏꯗꯅꯤ ꯍꯥꯏꯕ ꯅꯠꯇ꯭ꯔꯥ
ꯍꯣꯏ ꯑꯩꯈꯣꯏꯒꯤ ꯀꯩꯅꯣꯗ ꯑꯗꯨꯗ ꯂꯩꯌꯦ ꯍꯣꯏ ꯐꯖꯗ꯭ꯔꯣ ꯖꯒꯥꯗꯣ
ꯐꯖꯩꯗꯕꯣ ꯗꯨꯕꯥꯏ ꯗꯨꯕꯥꯏ ꯑꯣꯏꯕꯒꯤ ꯗꯨꯕꯥꯏꯅꯤ ꯍꯥꯏꯔꯒ ꯈꯔ ꯃꯣꯠꯇꯤ ꯃꯣꯠꯂꯦ
ꯑꯗꯨꯣ ꯃꯣꯠꯄꯔꯤꯗꯣ ꯑꯩꯈꯣꯏ ꯗꯨꯕꯥꯏꯗꯅ ꯁꯥꯃꯅꯤꯅꯀꯣ ꯑꯩꯈꯣꯏꯒꯤ ꯎꯖꯥꯔ ꯊꯥꯅꯕ ꯁꯦꯝ ꯁꯥꯕꯒꯤ ꯈꯔ ꯃꯣꯠꯄꯅꯦꯕ ꯐꯖꯅ ꯌꯦꯡꯉꯨ ꯎꯖ ꯎꯖꯥ ꯂꯩꯕ꯭ꯔꯦ
ꯀꯤꯕꯨ ꯀꯤꯅꯒꯗꯣꯒꯤ ꯃ ꯐꯝꯗꯕꯨ ꯊꯣꯛꯅꯤꯡꯉꯥꯏ ꯃꯥꯜꯂꯦ ꯅ ꯑꯩ ꯗꯨꯕꯥꯏꯗ
ꯅꯍ ꯗꯨꯕꯥꯏꯅꯤꯍꯦ ꯀꯔꯤꯔꯦ ꯑꯩꯈꯣꯏꯒꯤ ꯗꯨꯕꯥꯏꯅꯤꯗꯣ
ꯀꯩꯅꯣ ꯒꯥꯔꯤꯣ ꯔꯣꯣꯌꯜ ꯀ ꯔꯣꯁꯀꯗ ꯕꯤ ꯑꯦꯝ ꯗꯕ꯭ꯂꯤꯎ ꯣꯕꯗꯗ ꯎꯗꯦꯅꯥ ꯄ
ꯑꯦ ꯑꯗꯨꯗꯤ ꯄꯥꯔ ꯇꯧꯗꯦ ꯑꯗꯨꯒꯤ ꯒꯥꯔꯤꯗꯣ ꯂꯣꯏ ꯊꯧꯗꯣꯛꯈꯤꯕꯀꯣ
ꯑꯩꯗꯤ ꯑꯗꯨꯔ ꯎꯒꯗ꯭ꯔꯥ ꯍꯥꯏꯅ ꯌꯦꯡꯕꯅꯦꯕ ꯑꯗꯨ ꯎꯔꯗꯤ ꯑꯁ ꯊꯥꯀꯦ ꯍꯥꯏꯗꯤ ꯈꯥꯟꯅꯤ ꯃꯥ ꯎꯗꯕꯒꯤ ꯑꯩ ꯇ ꯏꯟꯇ꯭ꯔꯦꯁ ꯌꯥꯎꯗ꯭ꯔꯦ
ꯀꯥꯞꯄꯒ ꯊꯥ ꯊꯥꯔꯛꯀꯦꯁꯦ ꯅꯪ ꯕꯤ ꯑꯦꯝ ꯗꯕ꯭ꯂꯤꯎ ꯀꯩꯀꯥꯏ ꯀꯩꯅꯣꯗꯣ ꯂꯝ ꯂꯝ ꯂꯝꯄꯣꯒꯤꯅꯤ ꯂꯝ
ꯅꯨꯄꯥꯁꯤꯡ ꯃꯀꯣꯇꯥ ꯐꯤ ꯍꯥꯞꯄꯒ ꯀꯣꯏ ꯌꯥꯝ ꯁꯥꯡ ꯁꯥꯡꯅꯔꯒ ꯇꯧꯕꯗꯣ ꯑꯗꯣ ꯅꯨꯄꯥꯁꯤꯡ ꯀꯨꯔꯇꯥ ꯍꯥꯞꯔꯒ ꯂꯦꯞꯄꯁꯨ
ꯍꯣꯏ ꯊꯥꯔꯛ ꯂꯣꯏꯔꯦ ꯀꯩꯗꯧꯔꯦ ꯅꯪ
ꯑꯗꯨꯗꯤꯅꯦ ꯑꯩꯈꯣꯏ ꯀꯩꯅꯣ ꯇꯧꯕꯅꯤꯗ ꯅꯨꯡꯗꯥꯡꯗꯅꯦ ꯆꯤ ꯆꯤꯛꯇ ꯀꯥꯞꯄꯩꯅꯤꯗ ꯐꯗꯤ ꯐꯖꯕꯅꯤꯍꯦ ꯗꯨꯕꯥꯏꯁꯦ
ꯐꯖꯗꯤ ꯐꯖꯗꯤ ꯐꯖꯩꯕ ꯕꯤꯜꯗꯤꯡꯗꯣ ꯑꯗꯨꯕꯨ ꯑꯩꯅ ꯄꯥꯝꯕ ꯌꯦꯡꯅꯤꯡꯕ ꯃꯤꯁꯤꯡ ꯒꯥꯔꯤꯁꯤꯡꯗ ꯌꯦꯒꯦ
ꯎꯝ ꯍꯦ ꯂꯝꯕꯣꯜꯒꯤꯅꯤ ꯍꯌꯦꯡ ꯀꯥꯞꯄꯒ ꯊꯥꯔꯛꯀꯁꯤ ꯀꯩ ꯀꯩꯅꯣ ꯕꯤ ꯑꯦꯝ ꯗꯕ꯭ꯂꯤꯎꯕ꯭ꯔꯥ ꯀꯩ ꯀꯩꯅꯣ ꯑꯗꯣ ꯍꯧꯖꯤꯛꯀꯤ ꯑꯩꯈꯣꯏꯒꯤ ꯗꯨꯕꯥꯏꯗꯣ ꯏꯁꯄꯥꯏ ꯀꯩꯅꯣꯒꯤ ꯄꯥꯏꯗꯕ ꯀꯩ ꯀꯥꯏ ꯁꯤꯅꯦꯃꯥꯅꯝꯕ ꯅꯨꯡꯉꯥꯏꯔꯦ ꯑꯗꯨ ꯌꯦꯡꯉꯨꯅꯦ ꯌꯥꯝ ꯅꯨꯡꯉꯥꯏꯗꯧ ꯃꯥꯂꯦ ꯍ ꯑꯩꯈꯣꯏꯒꯤ ꯗꯨꯕꯥꯏꯅꯤꯗꯣ ꯐꯖꯅ ꯌꯦꯡꯍꯧ꯭ꯔꯣꯀꯣ ꯄꯣꯁꯁꯤ ꯊꯥꯕꯅꯦ ꯖꯒꯥꯗꯣ ꯑꯩꯈꯣꯏꯒꯤ ꯕꯤꯜꯗꯤꯡ ꯌꯨꯝ ꯌꯨꯝ ꯁꯥꯕꯗ ꯄꯣꯁ ꯇꯥꯕꯅꯦ
ꯇꯥꯃꯟꯕꯒꯤ ꯑꯩꯅ ꯌꯦꯡꯅꯤꯡꯕ ꯐꯣꯇꯣ ꯑ ꯍꯥꯏꯕꯗꯤ ꯒꯥꯔꯤꯒ ꯀꯩ ꯀꯥꯏꯅꯣ ꯑꯗꯨꯗꯤ ꯌꯥꯎꯗꯕꯒꯤ ꯑꯁ
ꯑ ꯍꯌꯦꯡ ꯀꯩꯅꯣ ꯇꯧꯔꯅꯦ ꯑꯗꯨꯒꯤ ꯒꯦꯠ ꯁꯥꯔꯤꯕꯀꯣ ꯑꯗꯨꯒꯤ ꯆꯪ ꯆꯪꯐꯝꯒꯤꯗꯣ ꯑꯗꯨꯒꯤ ꯅꯝꯕꯜꯒꯤꯅꯤ ꯀꯩꯀꯥ ꯑꯦ ꯕꯤ ꯑꯦꯝ ꯗꯕ꯭ꯂꯤꯎ ꯊꯥꯎꯖꯟꯕꯗꯨꯣ ꯌꯥꯗꯦꯕ ꯍꯌꯦꯡ ꯊꯥꯎꯖꯤꯜꯂꯒ ꯈꯥꯝ ꯍꯌꯦꯡ ꯊꯧꯖꯤꯜꯂ ꯈꯥꯝꯕ ꯀꯥꯟꯗ ꯇꯧꯔ ꯀꯥꯞꯄ ꯊꯥꯒꯦꯀꯣ ꯍꯣꯏ ꯍꯣꯏ ꯍꯣꯏ ꯑꯩ ꯑꯗꯨꯝ ꯐꯖꯅ ꯁꯦꯝ ꯁꯥꯔ
ꯂꯣꯏꯔꯦ ꯍꯥꯏꯔꯗꯤ ꯍꯥꯏꯔꯛꯑꯒ ꯍꯥꯏꯔꯛꯑꯣꯕ ꯑꯩ ꯂꯥꯛꯑꯒ ꯐꯣꯇꯣ ꯀꯥꯞꯀꯦꯕ
ꯆꯂꯥꯛꯑꯣ ꯀꯩꯗꯧꯔꯤꯅꯣ ꯁꯤꯍꯣꯡ ꯁꯤꯍꯣꯡ ꯇ ꯍꯥꯏꯁꯤꯕꯣ
ꯏꯁꯦ ꯍꯧꯖꯤꯛ ꯏꯟꯁꯥꯡ ꯊꯣꯡꯕ ꯂꯣꯏꯔꯦ
ꯃꯤ ꯑꯅꯤꯒꯤ ꯊꯣꯡꯕ꯭ꯔꯥ
ꯍꯥꯥ
ꯃꯤ ꯑꯅꯤꯒꯤ ꯊꯣꯡꯕ꯭ꯔꯣ
ꯍꯣꯏ ꯎꯝ
ꯑꯣ ꯊꯦꯡꯉꯦꯍꯦ ꯆꯥꯛꯁꯦ ꯀꯩꯅꯣꯅꯦ ꯄꯨꯡ ꯍꯧꯖꯤꯛ ꯄꯨꯡ ꯅꯤꯄꯥꯟ ꯃꯈꯥꯏ ꯇꯥꯗꯣꯔꯦ
ꯑꯝ ꯉꯁꯤ ꯈꯔ ꯊꯦꯡꯗꯧ ꯈꯔ ꯑꯩꯗꯣ ꯕꯖꯥꯔ ꯆꯠꯂꯒ ꯊꯦꯡꯅ ꯍꯪꯉꯛꯑꯦꯕ
ꯁꯤꯖꯗ ꯑꯍꯥꯎ ꯊꯨꯝ ꯂꯩꯔꯨꯕ꯭ꯔꯣ
ꯑꯁ ꯍꯥꯎ ꯁꯝ ꯀꯥꯗ ꯏꯂ ꯏꯗꯍꯦ ꯏꯅꯎ ꯄꯤꯃꯣꯣꯏꯗ ꯆꯠꯄꯅꯤꯗ
ꯅꯪꯒꯤ ꯀꯩꯅꯣꯗꯣ ꯂꯥꯏꯙꯤꯗꯣ ꯂꯩꯔꯨꯕ꯭ꯔꯣ ꯂ ꯂꯥꯏꯗꯤ ꯍꯥꯏꯒꯗ꯭ꯔꯥ ꯗꯣꯂꯤ ꯍꯥꯏꯒꯗ꯭ꯔꯥ
ꯗꯣꯂꯤ ꯍꯥꯏꯒꯗ꯭ꯔꯥ ꯑꯩꯁꯨ ꯈꯪꯗꯦ ꯑꯗꯣ ꯀꯧꯅꯤꯡꯉꯥꯏ ꯈꯪꯗꯦ ꯑꯗꯣ ꯀꯃꯥꯏꯅ ꯀꯧꯗꯣꯏꯅꯣ
ꯑꯩꯁꯨ ꯈꯪꯗꯦꯗ ꯂꯥꯏꯗꯤ ꯂ ꯂꯥꯏ ꯑꯗꯨꯗꯅꯠꯇꯗ ꯂꯥꯏ ꯗꯣꯂꯤ ꯍꯥꯏꯇꯥꯔꯦꯅꯦꯥꯏ ꯂꯥꯏꯔꯤ ꯇꯣꯡꯉꯜꯂꯦꯃꯦꯠꯇ꯭ꯔꯣ
ꯗꯂꯤ ꯍꯥꯏꯕꯇꯥꯔꯦ ꯈꯪꯒꯦꯁꯨꯣꯃꯥꯏ ꯍꯥꯏꯗꯅꯣ
ꯀꯩꯃꯊꯦꯠꯅꯣ
ꯉꯖꯤꯁꯦ ꯀꯥꯡꯁꯣꯏꯅꯤꯗ ꯈꯥꯃꯦꯟꯟ ꯈꯥꯃꯦꯟ ꯁꯤꯟꯕꯗꯨꯒ ꯑꯂꯨꯒ ꯀꯩꯅꯣ ꯃꯔꯣꯏ ꯈꯔ ꯍꯥꯞꯄꯦ
ꯈꯥꯃꯦꯟꯁꯤꯟ ꯍꯥꯎꯅꯤꯗꯥ ꯅꯨꯗꯥꯡ ꯑꯩꯈꯣꯏꯅ ꯅꯨꯡꯗꯥꯡꯒꯤꯗꯤ ꯀꯥꯡꯁꯣꯏꯒꯨꯝꯅ ꯆꯥꯕꯅ ꯐꯩ ꯍꯥꯏꯗꯤ ꯑꯩꯈꯣꯏꯅ ꯏꯟꯖꯥꯡ ꯑꯍꯥꯎ ꯍꯥꯎꯕ ꯆꯥꯔꯒ
ꯎꯝ ꯐꯠꯇꯦ ꯑꯗꯣ ꯀꯥꯡꯁꯣꯏꯅꯦ ꯉꯁꯤꯗꯤ ꯃꯔꯣꯛ ꯈꯔ
ꯑꯩꯗꯤ ꯀꯥꯡ ꯍꯥꯏꯗꯤ ꯀꯥꯡꯁꯣꯏ ꯑꯗꯨꯝ ꯄꯥꯝꯖꯩꯗ
ꯑꯩꯈꯣꯏ ꯑꯩꯈꯣꯏꯅ ꯊꯣꯡꯕ ꯎꯝ ꯌꯦꯟꯁꯥꯡ ꯅꯪ ꯆꯥꯕ ꯐꯪꯈ꯭ꯔꯕꯣ
ꯅꯪ ꯅꯣꯏꯅ ꯊꯣꯡꯕ ꯌꯦꯟꯁꯥꯡ ꯆꯥꯕ ꯐꯪꯗ꯭ꯔꯤꯗ ꯑꯩꯅ ꯆꯥꯕ ꯐꯪꯕꯁꯦ ꯑꯣ ꯆꯥꯏ ꯆꯥꯏ ꯀꯥꯡ ꯁꯣꯏꯀꯣ
ꯀꯥꯡꯁꯣꯏꯁꯨ ꯑꯣꯏꯔꯝꯒꯅꯤ ꯑꯗꯨꯒ ꯀꯩꯅꯣ ꯊꯔꯣꯏ ꯊꯣꯡꯕꯁꯨ ꯆꯥꯔꯝꯒꯅꯤ
ꯑꯦ ꯊꯔꯣꯏ ꯊꯣꯡꯕꯩ ꯆꯥꯗꯤꯦꯍꯦ ꯊꯔꯣꯏ ꯊꯣꯡꯕꯩ ꯆꯗꯤꯦ ꯅꯣꯏ ꯉꯥ ꯊꯣꯡ ꯉꯥ ꯉꯥ ꯊꯣꯉꯕꯥ ꯗꯤ ꯆꯥꯏ
ꯊꯔꯣꯏ ꯊꯣꯡꯅ ꯐꯖꯅ ꯊꯣꯡꯕꯅꯦꯕ ꯑꯩꯈꯣꯏꯗꯣ ꯅꯍꯥꯟꯗꯨꯗꯒꯤ ꯅꯣꯏ ꯏꯅꯥꯎ ꯄꯁꯤꯡ ꯁꯤꯗ ꯆꯥꯃꯤ ꯆ ꯄꯁꯤ ꯑꯦꯁ ꯍꯥꯎꯔꯦ ꯍꯥꯎꯔꯦ ꯃꯣꯏꯅ ꯍꯥꯎꯋꯦꯅꯦ ꯅꯪ ꯑꯩꯅ ꯊꯧꯑꯄꯁꯦ ꯍꯥꯏꯗꯣ ꯁ ꯍꯥꯏꯔꯒ ꯆꯥꯈꯤꯕꯅꯦ ꯌꯥꯝ ꯌꯥꯝ ꯆꯥꯕꯅꯤ
ꯅꯪꯅ ꯊꯣꯡꯉꯩ ꯅꯕꯥ
ꯑꯩꯁꯨꯦ ꯊꯣꯡꯕ ꯌꯥꯎꯋꯦ ꯎ ꯅꯣꯡꯃ ꯑꯗꯨꯒ ꯅꯣꯡꯃꯅ ꯑꯩꯒꯤ ꯏꯃꯥꯟꯅꯕꯤ ꯏꯃꯥꯅ ꯊꯣꯡ ꯗꯗꯤ ꯌꯥꯋꯦ
ꯑꯩꯒꯤ ꯊꯔꯣꯏ ꯊꯣꯡꯕꯕꯁꯤꯦ ꯀꯌꯥ ꯍꯩꯇꯦꯅ ꯑꯩ ꯊꯔꯣꯏꯁꯦ ꯍꯣꯏ ꯏꯁꯤꯡ ꯇꯥꯔ ꯗꯤꯀꯣ ꯑꯦ ꯏꯁꯤꯡ ꯇꯥꯔꯗꯦ ꯅꯣꯡ ꯇꯥꯔꯗꯤꯅꯦ ꯏꯁꯤꯡꯗꯣ ꯂꯩꯔ ꯍꯥꯏꯗꯤ ꯑꯥꯗ ꯈꯨꯜꯂꯨꯒꯦ ꯇꯧꯕꯅꯦꯕ ꯏꯁꯤꯡ ꯇꯥꯗꯤꯦ ꯑꯔꯔꯣꯝꯗ
ꯅꯍꯥꯟ ꯈꯣꯏꯕ ꯑꯃ ꯐꯝꯗꯔꯣ
ꯑꯗꯨꯗ ꯅꯠꯇꯦ ꯑꯗꯨꯒꯤꯗꯤ ꯀꯌꯥ ꯍꯥꯎꯇꯦ ꯑꯩ ꯑꯍꯥꯎꯕ ꯀꯩꯅꯣ ꯂꯩ ꯍꯥꯏꯕ ꯑꯩꯈꯣꯏ ꯀꯩꯅꯣꯗꯣ ꯑꯩꯈꯣꯏꯒꯤ ꯂꯥꯏꯟꯗꯣ ꯑꯩꯈꯣꯏꯒꯤ ꯂꯥꯏꯟ ꯀꯩꯅꯣꯗꯣ
ꯑꯩꯈꯣꯏꯒꯤ ꯂꯥꯏꯟꯗ ꯑꯩꯈꯣꯏ ꯈꯨꯟ ꯑꯦ ꯑꯩꯈꯣꯏ ꯈꯨꯟ ꯍꯥꯏꯌꯦ ꯑꯩꯈꯣꯏ ꯈꯨꯟ ꯑꯣꯔꯤꯖꯅꯦꯜ ꯀ ꯈꯨꯟꯗ
ꯑꯣ
ꯑꯗꯨꯅ ꯈꯣꯂꯤ ꯏ ꯍꯅꯤ
ꯍꯣꯏ ꯅꯣꯏꯒꯤ ꯂꯧꯕꯨꯇ ꯌꯥꯝ ꯂꯩꯕ ꯃꯥꯜꯂꯦꯀꯣ
ꯍꯣꯏ
ꯑꯗꯨ ꯌꯥꯝꯁꯨ ꯆꯥꯎꯔꯝꯒꯅꯤ ꯅꯣꯏꯒꯤꯗꯣ ꯑꯁ ꯆꯥꯅꯤꯡꯉꯦꯗꯣ ꯍꯥꯏꯔꯒ ꯈꯣꯜꯂꯒ ꯈꯣꯜꯂꯒ ꯄꯨꯔꯛꯑꯣ ꯍꯥꯏꯣ
ꯍꯣꯏ ꯑꯩꯅ ꯍꯥꯏꯕꯁꯤꯅꯀꯣ ꯀꯩꯅꯣ ꯅꯠꯇꯦ ꯑꯩꯈꯣꯏ ꯄꯨꯔꯥ ꯑꯣꯔꯤꯖꯤꯅꯦꯜꯗ ꯅꯠꯇꯦ ꯐꯠꯇꯕ ꯑꯩꯈꯣꯏ ꯋꯥ ꯉꯥꯡꯕꯗ ꯑꯣꯔꯤꯖꯤꯅꯦꯜꯒꯤ ꯈꯨꯟꯗꯨ
ꯑꯣ
ꯈꯪꯗꯕ꯭ꯔꯣ
ꯅꯪꯉꯦ ꯅꯪꯒꯤ ꯂꯧꯕꯒꯤꯅ ꯍꯥꯏꯕ ꯅꯠꯇ꯭ꯔꯣ
ꯅꯠꯇꯦ ꯑꯗꯨꯒꯤ ꯅꯠꯇꯦ ꯑꯩꯈꯣꯏ ꯋꯥ ꯉꯥꯡꯕꯗ ꯑꯣꯔꯤꯖꯤꯅꯦꯜꯒꯤ ꯈꯨꯟꯗꯣ ꯁꯤ ꯑꯅꯛꯄꯗ ꯂꯩꯕꯗꯣ
ꯎ ꯑꯣ ꯎ ꯎ
ꯃꯣꯏ ꯈꯨꯟꯗꯀꯣ ꯈꯨꯜꯂꯨꯒꯦꯅ ꯐꯖꯅ ꯈꯜꯂꯝꯕꯅꯦꯕ ꯅꯣꯡꯁꯨ ꯇꯥꯗ꯭ꯔꯦ ꯏꯁꯤꯡꯁꯨ ꯂꯩꯇꯦ ꯂꯧꯕ ꯇꯥꯏꯌꯦ ꯑꯗꯨ ꯂꯩꯗꯤ ꯍꯨꯜꯂꯨ ꯌꯥꯕ ꯑꯗꯨꯒꯤ ꯖꯒꯥꯗꯒꯤꯅꯦ ꯍꯣꯏ ꯑꯩꯈꯣꯏꯒꯤ ꯅꯤꯡꯊꯧꯀꯥꯕ ꯑꯗꯨꯒꯒꯨꯝꯕ ꯁꯨꯇꯤ ꯅꯨꯃꯤꯠꯇꯣ ꯈꯨꯜꯂꯒꯅꯦ ꯑꯩꯈꯣꯏꯝꯇ ꯆꯥꯃꯤꯟꯅꯒꯦꯗꯤ ꯈꯟꯕꯅꯦꯕ
ꯍꯣꯏ ꯄꯨꯔꯥ ꯑꯣ ꯈꯣꯜꯂꯒ ꯀꯣꯜ ꯄꯨꯔꯥ ꯑꯣ ꯅꯣꯡꯃ ꯆꯥꯃꯤꯟꯅꯁꯦ
ꯍꯣꯏ ꯆꯥꯃꯤꯟꯅꯁꯦ ꯅꯣꯏ ꯅꯣꯏ ꯅꯪ ꯊꯣꯡꯉꯒ ꯄꯨ ꯆꯥꯕ ꯇꯥꯔꯦ
ꯑꯗꯨ ꯅꯣꯏꯅ ꯀꯩꯅꯣ ꯃꯔꯣꯏꯒꯨꯝꯕꯗꯤ ꯂꯣꯏꯅ ꯛ ꯄꯨꯔꯛꯄ ꯇꯥꯕ ꯐꯖꯅ ꯊꯣꯡꯝꯕꯤꯌꯦꯦ
ꯃꯔꯣꯏ ꯍꯥꯏꯁꯦ ꯀꯩ ꯀꯩ ꯃꯔꯣꯏ ꯆꯪꯒꯅꯤ ꯁꯥ ꯃꯔꯣꯏ ꯆꯪꯉꯅꯤ
ꯁꯥ ꯃꯔꯣꯏ ꯆꯪꯉꯅꯤ ꯍꯣꯏ ꯑꯗꯨꯒ ꯎ ꯃꯨꯊ꯭ꯔꯨꯕꯤ ꯍꯥꯏꯕ꯭ꯔꯥ
ꯍꯣꯏ ꯍꯣꯏ ꯍꯣꯏ ꯍꯣꯏ ꯑꯩꯈꯣꯏ ꯁꯥ ꯊꯣꯡꯕꯒ ꯍꯥꯞꯄ
ꯑꯥ ꯑꯗꯨꯅ ꯍꯦꯟꯅ ꯄꯥꯛꯕ
ꯑꯃꯨꯛ ꯊꯨ ꯃꯅꯥ ꯍꯥꯞꯄꯅꯤ ꯎꯝ ꯑ ꯑꯇꯩꯗꯤ
ꯆꯤꯂꯤ ꯄꯥꯎꯗꯔꯒꯨꯝꯕ ꯍꯥꯞꯄꯅꯦ
ꯎꯝ ꯑꯗꯨꯒꯨꯝꯕꯗꯤ ꯗꯨꯀꯥꯟꯗ ꯂꯩ ꯂꯣꯏꯔꯦ
ꯎꯝ ꯑꯗ ꯊꯥꯎ ꯐꯖꯅ ꯉꯥꯎꯕꯤꯔꯗꯤ ꯍꯥꯎꯕꯅꯦ ꯑꯂꯨ ꯃꯦꯠꯄꯤꯤꯔꯨꯅꯦ
ꯑꯁ ꯆꯥꯅꯤꯡꯉꯥꯏꯗ ꯍꯥꯟꯅ ꯆꯥꯅꯤꯡꯉꯥꯏꯍ ꯊꯔꯣꯏꯁꯨꯒ ꯐꯖꯅ ꯊꯣꯡꯕꯒꯤꯗꯤ ꯍꯥꯎꯗꯤ ꯍꯥꯎꯕꯅꯦꯕ ꯑꯩꯈꯣꯏꯒꯤ ꯑꯩꯈꯣꯏ ꯌꯨꯝꯗ ꯊꯣꯡꯕꯒꯗꯤ ꯑꯩꯈꯣꯏ ꯏꯆꯝ ꯆꯝ ꯊꯣꯡꯕꯗꯨꯗꯤ ꯍꯥꯎ
ꯎꯝ ꯐꯖꯅ ꯊꯔꯒ ꯊꯥꯎꯅ ꯀꯩꯅꯣ ꯉꯧꯔꯒ ꯇꯧꯕꯗꯣ ꯍꯥꯎꯕꯅꯦ ꯑꯗꯨꯅ ꯈꯔ ꯁꯥꯔ ꯃꯔꯣꯛ ꯁꯥꯔꯒ ꯀꯣ
ꯍꯣꯏ ꯃꯔꯣꯏ ꯃꯔꯥꯡ ꯁꯨꯔ ꯍꯥꯞꯄꯒꯩꯀꯣ ꯊꯣꯡꯕꯒ ꯍꯥꯎꯕꯅꯦꯕ
ꯑꯗꯨ ꯑꯗꯨꯕ ꯊꯣꯡꯕ ꯃꯇꯝꯗ ꯃꯨꯛꯄꯪꯁꯨ ꯇꯧꯕ ꯌꯥꯔꯦ
ꯃꯨꯛꯕꯥ ꯇꯧꯕ ꯌꯥꯔꯦ ꯍꯣꯏ ꯀꯅꯥꯅ ꯀꯅꯥꯅ ꯌꯥꯝꯅ ꯍꯥꯏꯒꯦ ꯍꯥꯏꯗꯣꯏꯗꯤ ꯌꯦꯕ ꯌꯦꯡꯉꯁꯨ ꯌꯥꯔꯛꯦ
ꯌꯥꯏ ꯌꯥꯏ
ꯈꯨꯟꯕ ꯈꯣꯜꯂꯗꯤ ꯃꯌꯥꯝ ꯈꯨꯜꯂꯒ ꯄꯨꯔꯛꯀꯗꯣꯏꯅꯦꯕ
ꯎꯝ ꯑꯗꯨꯕꯨ ꯈꯣꯠꯂꯒ ꯄꯨꯔꯛꯄꯗꯣ ꯑꯃꯨꯛꯀ ꯀꯩꯅꯣ ꯎ ꯑꯩꯈꯣꯏꯅ ꯀꯛꯄꯗꯣ ꯇꯟꯕꯅꯦ
ꯑꯩ ꯀꯛꯄꯗꯤ ꯀꯣꯏꯁꯤꯜꯂꯒ ꯀꯛꯀꯗꯕꯅꯤ ꯃꯌꯥꯏꯗ ꯄꯨꯔ ꯕꯀꯦꯠ ꯑꯃꯒ ꯆꯥꯅ ꯊꯝꯃꯒ ꯐꯝꯕ ꯀ ꯃꯁꯥꯅꯤ
ꯃꯤ ꯌꯥꯝꯅ ꯀꯥꯛꯑꯗꯤ ꯍꯣꯏ ꯊꯨꯕꯅꯦ ꯅꯍꯥꯟꯗꯣ ꯃꯣꯏꯗ ꯄꯨꯔꯛꯑꯒ ꯈꯤꯜꯂꯒ ꯄꯨꯔꯛꯑꯒ ꯃꯣꯏꯅ ꯀꯛꯇꯕꯤꯗ ꯏꯕꯥꯅꯤ ꯏꯃꯥꯟꯅꯕꯤ ꯏꯕꯥꯅꯤꯕꯨ ꯀꯛꯍꯟꯕ ꯑꯁ ꯃꯇꯝ ꯀꯨꯏꯅ ꯆꯪꯉꯦ ꯑꯗꯨꯗꯤ
ꯍꯩꯖꯥꯡ ꯑꯃ ꯄꯥꯏꯔꯒꯀꯣ ꯑꯩꯈꯣꯏ ꯔꯥꯎꯗ ꯐꯝꯃꯒ
ꯍꯣꯏ ꯋꯥꯔꯤ ꯁꯥꯔꯒꯀꯣ ꯑꯗꯨ ꯇꯧꯔꯗꯤ ꯏꯟꯇꯔꯦꯁ ꯌꯥꯎꯗꯧꯕ
ꯍꯣꯏ ꯊꯔꯣꯏ ꯀꯛꯄꯁꯨ ꯌꯥꯝ ꯋꯥꯕꯅꯍꯦ ꯐꯥꯒꯤ ꯅꯠꯇꯦꯍꯦ
ꯌꯥꯝ ꯁꯥꯡꯌꯦ
ꯑꯩꯈꯣꯏ ꯉꯛꯀ ꯈ꯭ꯋꯥꯡꯒꯁꯦ ꯑꯗꯨꯝ ꯅꯥꯕꯅꯦꯕ ꯑꯩꯗꯤ ꯉꯛꯁꯦ ꯅꯥꯒꯜꯂꯦꯕ ꯑꯗꯨꯒꯨꯝꯕ ꯀꯥꯛꯑꯗꯤ ꯉꯛꯁꯦ ꯍꯦꯛꯇ ꯅꯥꯕꯅꯦ
ꯅꯣꯡꯃꯥ ꯆꯥꯁꯤ ꯆꯥꯁꯤ ꯅꯣꯏꯒꯤ ꯈꯨꯊꯣꯡꯗꯣ ꯑꯝꯇ ꯃꯍꯥꯎ ꯌꯦꯡ ꯇꯥꯔꯦ
ꯃꯍꯥꯎ ꯌꯦꯔꯒ ꯑꯃꯨꯛ ꯌꯥꯝ ꯍꯥꯎꯕꯒꯤ ꯑꯃꯨꯛꯀ ꯄꯨꯔꯛ ꯑꯃꯨ ꯑꯃꯨꯛꯀ ꯄꯨꯔꯛꯑꯒ ꯊꯧꯕꯤꯌꯣ ꯍꯥꯏꯅ ꯄꯨꯔꯛꯑꯅꯤꯀꯣ
ꯆꯥꯕꯒꯤ ꯅꯣꯏꯒꯤ ꯈꯨꯊꯣꯡ ꯈꯨꯊꯣꯡꯗꯨꯒꯤ ꯃꯇꯨꯡ ꯏꯟꯅ ꯑꯗꯨꯝ ꯄꯨꯔꯛꯀꯅꯤ
ꯍꯥ ꯍꯥ ꯍꯥ
ꯅꯣꯏ ꯅꯕꯥꯏꯍꯣꯏ ꯂꯥꯛꯄ꯭ꯔꯣ
ꯑ ꯉꯔꯥꯡ ꯑ ꯉꯁꯥꯏ ꯂꯥꯛꯑꯝꯃꯦ ꯍꯣꯏ ꯑꯩꯗꯤ ꯍꯣꯏ ꯎꯝ ꯂꯥꯛꯑꯝꯕꯅꯦ ꯀꯩꯗꯧꯅꯤꯡꯉꯥꯢꯅ ꯆꯨꯝꯅ ꯁꯨꯝ ꯂꯥꯛꯄ ꯃꯥꯜꯂꯦ
ꯁꯨꯝ ꯁꯨꯝ ꯂꯥꯛꯄꯅꯤꯗ ꯑꯩꯉꯣꯟꯗꯁꯨ ꯂꯥꯛꯑꯣ ꯍꯥꯏꯕꯅꯦꯕ ꯑꯩꯅ ꯉꯔꯥꯡꯗꯣ ꯄꯣꯊꯥꯗ꯭ꯔꯕꯅꯤꯅꯀꯣ ꯉꯔꯥꯡꯒꯤ ꯉꯁꯤ ꯄꯣꯊꯥꯕꯅꯦꯕ
ꯑꯗꯨ ꯌꯦꯡꯕꯒꯤꯔꯣ ꯑꯗꯣ
ꯑꯩꯗꯤ ꯀꯩꯅꯣ ꯌꯦꯡꯗꯤꯌꯦ ꯑꯩꯗꯤ
ꯊꯕꯛ ꯊꯣꯛꯄꯗꯣ ꯊꯕꯛ ꯆꯠꯄꯗꯣ ꯑꯍꯤꯡꯗꯒ ꯆꯠꯂꯗꯤ ꯀꯩꯅꯣ ꯇꯧꯋꯦ ꯕꯣꯜꯒꯗꯨꯝ ꯌꯦꯡꯉꯦꯕ ꯊꯑꯣꯏꯅ ꯑꯩꯈꯣꯏ ꯄꯣꯊꯥꯕ ꯃꯇꯝꯗ ꯑꯍꯤꯡꯗꯨꯒꯗꯤ ꯁꯨꯌꯦꯡ ꯌꯦꯡꯗꯦꯍꯦ ꯉꯔꯥꯡ
ꯌꯦꯡꯕ ꯉꯝꯗꯩꯗꯤ ꯑꯁ ꯉꯥꯏꯕ ꯋꯥꯏ ꯄꯛꯗꯣ ꯌꯥꯝ ꯊꯦꯡꯃꯟꯕꯒꯤꯀꯣ ꯕꯣꯜ ꯑꯗꯣ ꯌꯦꯡꯅꯤꯡ ꯌꯦꯡꯅꯤꯡꯕ ꯑꯩꯅ ꯁꯞꯄꯣꯔꯠ ꯇꯧꯕ ꯇꯤꯝ ꯉꯁꯤꯁꯨ ꯑꯃꯨꯛ ꯁꯥꯟꯅꯅꯤꯕ
ꯑꯣ ꯃꯤ ꯑꯉꯧꯕ ꯀꯩꯅꯣꯗꯨꯔꯣ ꯑꯋꯥꯡꯕꯗꯨꯔꯣ
ꯑꯣ ꯑꯗꯨꯁꯨꯅꯦ ꯑꯗꯨꯒ ꯕ꯭ꯔꯥꯖꯤꯜꯁꯨꯅꯦꯕ ꯅꯦꯃꯥꯔꯅꯦ ꯑꯩꯅ ꯁꯄꯣꯔꯠ ꯇꯧꯕ ꯉꯥꯁꯤꯒꯤꯁꯦ ꯀꯩꯗꯧꯅꯤꯉꯥꯏꯅꯣ ꯈꯪꯗ꯭ꯔꯦ ꯑꯗꯨ ꯋꯥꯏ ꯕ꯭ꯔꯥꯖꯦꯜꯕꯨꯗꯤ ꯐꯨꯜꯅꯤꯗ ꯐꯨꯜ
ꯅꯪꯅ ꯁꯥ ꯄꯣꯠ ꯇꯧꯕꯁꯦ ꯀꯩꯅꯣ ꯇꯧꯅꯤ ꯉꯁꯤ ꯂꯣꯏꯅ ꯂꯩꯍꯧꯔꯅꯤ ꯌꯦꯡꯉꯨꯀꯣ
ꯍꯦꯛ ꯂꯩꯍꯧꯔꯣꯢ ꯀꯥꯏꯗꯒꯤ
ꯂꯩꯍꯧꯔꯅꯤꯍꯦ ꯂꯩꯍꯧꯔꯅꯤ ꯑꯩꯗꯤꯀꯣ ꯀꯩꯅꯣꯗꯨꯅꯤ ꯑꯔꯖꯦꯟꯇꯤꯅꯥꯅꯤ ꯐꯨꯜ ꯄꯨꯔꯥ ꯁꯄꯣꯔꯠꯅꯦ ꯑꯗꯨꯗꯤ
ꯍꯣꯏ ꯑꯥꯔꯖꯦꯟꯇꯤꯅꯥꯕꯨꯁꯨ ꯇꯧꯋꯦ ꯑꯗꯨ ꯑꯣꯏꯔꯁꯨ ꯑꯁ ꯑꯁ ꯁꯄꯣꯠ ꯇꯧꯕꯁꯦ ꯌꯥꯝꯃꯦ ꯑꯩꯁꯦ
ꯌꯥꯝꯃꯟꯗꯅ ꯒꯌꯥꯟ ꯔꯗꯅꯦ ꯍꯥꯏꯂ ꯎꯝ ꯕꯣꯜ ꯌꯦꯡꯕꯁꯨ ꯀꯣ ꯑꯁ ꯍꯣꯏ ꯕꯣꯜ ꯌꯦꯡꯕꯁꯨ ꯑꯗꯨꯝ ꯅꯨꯡꯉꯥꯏꯕꯅꯦꯍꯦ
ꯅꯨꯡꯉꯥꯏꯕꯅꯦ ꯑꯗꯨꯒꯤꯅꯦ ꯃꯤꯁꯤꯡꯅ ꯐꯠꯇꯅ ꯀꯩꯅꯣ ꯁꯇꯦꯇꯁ ꯍꯥꯞꯄꯒ ꯇꯧꯔꯣꯏꯗ
ꯑꯁ ꯑꯩꯈꯣꯏ ꯐꯖꯅ ꯁꯞꯄꯣꯔꯠ ꯇꯧꯔꯒ ꯐꯖꯅ ꯌꯦꯡꯕꯗꯀꯣ ꯁꯤ ꯉꯃꯗꯤ ꯐꯅꯤ ꯑꯃꯨꯛ ꯆꯠꯂꯣꯁꯨ ꯐꯖꯅꯗꯤ ꯈꯜꯂꯒ ꯀꯩꯅꯣ ꯇꯧꯕꯅꯤ ꯑꯩꯈꯣꯏꯒꯤ ꯀꯩ ꯍꯥꯏꯁꯤꯔ ꯑ ꯑꯩꯈꯣꯏꯅ ꯁꯞꯄꯣꯔꯠ ꯇꯧꯕꯗ ꯉꯝꯃꯨꯔꯒ ꯍꯥꯏꯔꯗꯤ ꯑꯩꯈꯣꯏ ꯄꯥꯈꯠꯄꯗꯣ ꯅꯨꯡꯉꯥꯏꯇꯕꯗꯣ ꯑꯗꯨꯃꯥꯏꯅ ꯇꯧꯋꯦꯕ
ꯎꯝ ꯑꯗꯨꯅꯦ
ꯑꯗꯨꯅꯅꯦ ꯃꯤꯁꯦ ꯃꯤꯁꯦ ꯍꯦ ꯏꯁꯣꯔ ꯑꯝꯇ ꯀꯟꯕꯤꯌꯨ ꯈꯣꯂꯨ ꯏꯁꯇꯦꯇꯁ ꯊꯥꯒꯠꯄꯗꯣ ꯑꯗꯨꯒꯤ ꯑꯣꯏꯔꯝꯒꯅꯤ ꯃꯤ ꯁꯤꯅ ꯕꯦꯔꯥꯅꯤ
ꯃꯣꯏꯁꯦ ꯈꯔꯗꯤ ꯍꯦꯟꯃꯟꯕꯁꯨ ꯌꯥꯎꯕ ꯅꯦ ꯐꯦꯟꯅ ꯑꯣꯏꯌꯦ ꯍꯥꯏꯔꯒꯀꯣ ꯊꯤꯅ ꯉꯥꯡꯕꯁꯨ ꯌꯥꯎꯋꯦꯕ